ꯇꯥꯕ꯭ꯔꯥ
ꯇꯥꯏ ꯇꯥꯏ ꯁꯤ ꯇꯥꯏꯌꯦ ꯑꯈꯣꯏ ꯑꯀꯥꯁꯀꯤ ꯅꯝꯕꯔꯅꯦꯕ
ꯑꯣ
ꯃꯤꯡꯗꯣ ꯑꯗꯨꯃꯥꯏꯅ ꯊꯣꯛꯄ꯭ꯔꯥ ꯀꯃꯥꯏꯅ ꯊꯣꯛꯏ
ꯎꯝ ꯃꯃꯤꯡ ꯊꯣꯂꯛꯇꯦ ꯁꯝꯊꯤꯡ ꯏꯁ ꯀꯩꯅꯣꯝ ꯍꯥꯏꯔꯒ ꯊꯣ ꯊꯣꯛꯈꯤꯕꯅꯦ ꯃꯨꯟꯅ ꯄꯥꯍꯧꯗ꯭ꯔꯦ ꯍꯦꯛ ꯂꯥꯛꯄꯒ ꯍꯥꯟꯅ ꯄꯥꯏꯈꯠꯂꯕꯅꯤꯅ ꯑꯩꯅ
ꯎꯝ
ꯑꯗꯣ ꯑꯩꯒꯤꯖꯦ ꯀꯃꯥꯏꯅ ꯇꯧꯅꯣ ꯈꯪꯗꯦ ꯁꯨꯡꯌꯥ ꯌꯥꯗ꯭ꯔꯤꯅꯤ
ꯑꯕꯨꯡꯉꯣꯒꯤꯗꯣ ꯍꯣꯔꯦꯟ ꯆꯪꯉꯒ ꯑꯃꯨꯛ ꯇꯧꯔꯛꯑꯣ ꯌꯥ ꯌꯥꯕ꯭ꯔꯥ ꯌꯦꯡꯁꯦ
ꯏꯕꯨꯡꯉꯣꯒꯤ ꯐꯣꯟ ꯅꯝꯕꯔꯗꯣ ꯍꯥꯞꯄꯒ
ꯅꯠꯇꯦꯗ ꯅꯪꯒꯤ ꯅꯪꯒꯤ ꯑꯦꯀꯥꯎꯟꯗꯣ ꯆꯪꯉꯒ
ꯎꯝ ꯍꯧꯖꯤꯛꯀꯤꯗꯣ ꯑꯩꯒꯤ ꯑꯦꯀꯥꯎꯟꯗꯩ ꯆꯪꯉꯤꯔ ꯑꯩ ꯀꯔꯣꯝꯗꯩ ꯆꯪꯉꯤꯅꯣ ꯈꯪꯗ꯭ꯔꯦ ꯋꯥꯇꯤꯟ ꯑꯝꯇ ꯊꯤꯜꯂꯨꯒꯦ ꯇꯧꯕꯅꯦ ꯁꯣꯝꯗ ꯃꯤ ꯄꯦꯛ ꯇꯧꯕꯗꯣ ꯉꯥꯏꯔꯤꯕ
ꯀꯌꯥꯝ ꯊꯤꯜꯂꯨꯗꯣꯏꯕ ꯀꯥꯏꯗ
ꯀꯥꯗꯟꯗꯤ ꯍꯣꯏꯗꯅꯤꯗ ꯗ꯭ꯔꯖꯟ ꯅꯤꯄꯥꯟ ꯄꯤꯔꯛꯑꯣ ꯍꯥꯏꯕ ꯇꯔꯨꯛꯇꯤ ꯂꯩꯔꯕ ꯑꯅꯤ ꯋꯥꯠꯂꯤꯕ ꯑꯗꯨꯒꯤ ꯇꯧꯔꯤ ꯑꯣꯝꯆꯥꯛ ꯆꯥꯛꯏ ꯑꯣꯝꯆꯥꯛ ꯊꯕꯛ ꯑꯃꯨꯛ ꯁꯨꯗꯣꯏꯅꯦ ꯃꯌꯥꯡꯒꯤ ꯋꯥꯠꯂꯤ ꯑꯩꯅ ꯁꯨꯗꯧꯕ
ꯑꯩ ꯉꯁꯥꯏ ꯆꯤꯡ ꯀꯥꯔꯨꯕ ꯑꯗꯨꯗꯨꯒ ꯍꯜꯂꯛꯑꯦ ꯍꯜꯂꯛꯑꯒ ꯑꯩꯈꯣꯏ ꯏꯅꯥꯎꯄꯥ ꯉꯁꯤ ꯑꯦꯛꯖꯥꯝ ꯊꯥꯕ ꯃꯣꯏꯒꯤ ꯀꯃꯥ ꯀꯩꯅꯣ ꯑꯔꯃꯤꯒꯤꯗꯣ
ꯎꯝ
ꯅꯍꯥꯟꯃꯨꯛ ꯈꯜꯂꯒ ꯂꯝꯖꯦꯜ ꯂꯩꯍꯧꯕꯗꯣ
ꯉꯁꯤꯒꯤꯅ ꯀꯥꯏꯗ ꯇꯥꯒꯦ ꯁꯦꯟꯇꯔ
ꯅꯛꯄꯨꯗꯤ ꯅꯛꯑꯦ ꯑꯩꯈꯣꯏ ꯁꯤꯗ ꯏꯅꯛ ꯅꯛꯑꯦ ꯑꯩꯈꯣꯏꯒꯤ ꯑꯃ ꯊꯥꯎꯍꯟꯐꯝ ꯑꯃ ꯂꯩꯕꯗꯣ ꯑꯗ ꯍꯦꯟꯗꯣꯛꯂꯒ
ꯎꯝ ꯌꯥꯎꯗ꯭ꯔꯕ ꯑꯗꯨꯁꯨ ꯑꯩ ꯐꯥꯔꯑꯒꯦ ꯄꯤꯔꯛꯎ
ꯑꯗꯨꯁꯨ ꯊꯥꯏ
ꯎꯝ
ꯄꯨꯡ ꯅꯤꯄꯥꯥꯟ ꯃꯈꯥꯏꯗꯒꯤꯅꯤ ꯇꯔꯦꯠ ꯇꯔꯦꯠ ꯑꯗꯨꯋꯥꯏꯗ ꯆꯠꯈ꯭ꯔꯦ
ꯑꯩꯈꯣꯏꯁꯨ ꯏꯕꯨꯡꯉꯤ ꯏꯕꯨꯡꯉꯣꯟꯗꯣ ꯖꯤꯝꯒꯤ ꯆꯠꯈꯤꯑꯦ ꯫ ꯃꯃꯥꯟꯅꯕꯅ ꯂꯧꯕ ꯂꯥꯛꯄꯤꯔꯦ ꯑꯗꯨꯒ ꯑꯃꯨꯛ ꯍꯣꯔꯦꯟ ꯊꯤꯜꯂꯛꯀꯗꯣꯏꯕ ꯫ ꯉꯁꯥꯏꯅ ꯍꯧꯒꯠꯂ ꯆꯠ ꯈꯔꯦ ꯀꯩꯅꯣꯗ ꯋꯥꯡꯈꯩꯗ
ꯋꯥꯡꯈꯩꯒꯤꯗꯣ
ꯎꯝ ꯍꯥꯟꯅ ꯆꯠꯐꯝꯗꯨꯗ
ꯃꯃꯥꯟꯅꯕ ꯑꯥ ꯁꯥꯟꯅꯃꯤꯟꯅꯕ꯭ꯔꯣ
ꯅꯠꯇꯦ ꯃꯃꯥꯟꯅꯕ ꯁꯤꯗꯩꯗ ꯂꯥꯏꯔꯤꯛ ꯇꯝꯃꯤꯟꯅꯔ ꯄꯨꯟ ꯀꯣꯂꯦꯖ ꯇꯥꯃꯤꯟꯅꯔꯝꯕ ꯑꯉꯥꯡꯅꯤ ꯫ ꯑꯗꯨꯗꯤ ꯀꯔꯝ ꯉꯥꯎꯁꯟꯅꯗꯦꯕ ꯄꯤꯟ ꯌꯥꯎꯗ꯭ꯔꯦ ꯑꯝꯇ ꯫ ꯑꯗꯨ ꯃꯥꯅ ꯂꯧꯕ ꯂꯛ
ꯅꯨꯡꯇꯤ ꯇꯧꯗꯤ ꯂꯥꯛꯞꯄꯤ ꯂꯥꯛꯞꯄꯤꯅꯤ ꯋꯥꯡꯈꯩꯗ ꯂꯥꯛꯑꯗꯤ ꯫
ꯑꯗꯨꯅꯤ ꯍꯥꯏꯁꯦ ꯊꯤꯟꯗꯣꯛ ꯊꯤꯡꯖꯤꯟ ꯇꯧꯗꯣꯏꯔꯤꯅꯤ ꯃꯥꯅ ꯇꯧꯔꯤ ꯂꯤꯂꯥꯗꯣ ꯑꯩꯈꯣꯏꯒꯥꯔꯤ ꯂꯩꯔꯕꯅ ꯅꯍꯥꯟ ꯍꯪꯕꯅꯦ ꯑꯗꯒ
ꯃꯥ ꯑꯌꯨꯛꯁꯨ ꯉꯟꯕꯅꯦ ꯏꯔꯣꯏ ꯍꯥꯏꯕꯗꯤ ꯑꯌꯨꯛꯇꯗꯤ ꯍꯥꯡꯗꯦꯅ ꯃꯇꯝꯁꯤꯗꯤ ꯃꯥꯒꯤ ꯃꯇꯝꯗ
ꯑꯗꯣ ꯍꯧꯖꯤꯛꯀꯥꯟ ꯒꯥꯔꯤ ꯊꯧꯕꯁꯦ ꯀꯩꯅꯣ ꯆꯦꯛꯛꯇ ꯌꯥꯝ ꯀꯟꯕꯅꯦ ꯍꯥꯏꯕ ꯫
ꯊꯧꯕꯨꯗꯤ ꯊꯧꯕꯅꯦ ꯅꯍꯥꯟꯍꯋꯥꯏ ꯒꯣꯜ ꯆꯠꯄꯗ ꯑꯥ ꯊꯧꯏꯅꯦ ꯍꯧꯖꯤꯛꯀꯤ ꯒꯥꯔꯤ ꯈꯨꯊꯥꯎꯁꯤꯁꯨ ꯇꯟꯁꯨ ꯇꯜꯂꯤꯏꯕꯨꯡꯉꯣ ꯑꯩꯗꯤ ꯑꯩꯗꯤ ꯇꯁꯦꯡꯅ ꯒꯥꯔꯤ ꯊꯧꯕꯁꯦ ꯏꯁꯥꯁꯦ ꯀꯤꯔꯦ ꯍꯥꯏꯕ ꯑꯩꯈꯣꯏꯗꯤ ꯫ ꯁꯣꯔꯣꯛ ꯂꯥꯡꯕꯐꯧ ꯈꯣꯡꯅ ꯂꯥꯡꯕꯐꯧ ꯀꯤꯔꯦꯃꯤ ꯏꯁꯥꯁꯦ ꯫
ꯎꯝ
ꯉꯔꯥꯡꯁꯨ ꯇꯧꯕꯤ ꯌꯥꯅꯦ ꯍꯣꯔꯦꯟ ꯇꯧ
ꯉꯔꯥꯟ ꯉꯍꯥꯟꯁꯨ ꯀꯩꯅꯣ ꯇꯧꯋꯦꯅ ꯒꯥꯔꯤ ꯑꯦꯛꯁꯤꯗꯦꯟ ꯊꯣꯛꯑꯦꯅ ꯇꯧꯔꯤꯅꯦ ꯫
ꯎꯝ
ꯑꯩꯅ ꯂꯥꯜꯂꯨꯗ꯭ꯔꯁꯨ ꯃꯤꯅ ꯑꯗꯨꯝ ꯂꯥꯜꯂꯗꯤ
ꯃꯥꯅꯦ ꯑꯩꯅꯅꯦ ꯁꯧꯔꯣꯛ ꯂꯥꯟꯕꯗꯅꯦ ꯗꯤꯚꯥꯏꯗꯔꯒꯤ ꯃꯌꯥꯏꯗꯨꯨꯗ ꯅꯞꯅ ꯆꯠꯂꯒ ꯗꯤꯚꯥꯏꯗꯔ ꯐꯥꯎꯗꯅꯕ ꯇꯧꯕꯗꯨ ꯅꯞꯄꯒ ꯆꯠꯂꯤꯅꯦꯕꯀꯣ ꯑꯗꯨ ꯃꯇꯝꯗ ꯈꯣꯡ ꯃꯌꯥꯡꯁꯦ ꯊꯧꯖꯤꯜꯂꯒ ꯆꯠꯈꯤꯕ ꯍꯥꯟꯗ ꯒꯥꯔꯤꯁꯦ ꯫
ꯑꯅꯤꯔꯛꯅꯤ ꯅꯨꯃꯤꯠꯇꯨꯗ ꯇꯧꯔꯤꯁꯦ ꯄꯤꯔꯣ ꯄꯤꯈ꯭ꯔꯒꯦ ꯅꯤꯄꯥꯟ ꯁꯨꯔꯝꯕꯅꯤ ꯁꯨꯔꯕꯅꯤ ꯫ ꯎꯝ ꯎꯝ ꯉꯔꯥꯡ ꯑꯃ ꯃꯈꯥꯏꯃꯨꯛ ꯇꯥꯗꯣꯔꯦ ꯆꯥꯛ ꯆꯥꯕꯗ ꯕꯔꯣ ꯇꯥꯔꯦ꯫
ꯑꯩꯅ ꯍꯥꯏꯗꯤ ꯆꯥꯛꯇꯣ ꯍꯟꯅ ꯉꯟꯂꯤ ꯀꯟꯗ ꯆꯠꯊꯣꯛꯄ ꯀꯩꯗꯧꯒꯦꯕ ꯍꯥꯏꯕꯅꯤꯗ ꯫
ꯏꯁ ꯆꯥꯕꯗ ꯐꯔꯛ ꯍꯦꯛꯇ ꯇꯥꯏ ꯅꯣꯏꯅꯗꯤ ꯍꯥꯟ ꯆꯥꯊꯣꯛꯎ ꯇ ꯍꯥꯏꯕ ꯐꯔꯛ ꯖꯦꯛꯇ ꯇꯥꯏ ꯍꯥꯏꯕ ꯑꯗꯩ ꯊꯕꯛ ꯂꯣꯏꯁꯤꯜꯂꯒꯅꯦ ꯐꯝꯕꯗꯁꯨ ꯌꯥꯝ ꯋꯥꯏ ꯍꯥꯏꯕ ꯆꯥꯛꯇꯣꯛꯑꯒ ꯐꯝꯕ ꯅꯣꯐꯅꯗꯤ ꯈꯪꯗ꯭ꯔꯤꯕ ꯆꯥꯛ ꯇꯣꯛꯑ ꯐꯝꯕꯖꯤꯗꯤ ꯏꯁꯥꯥꯖꯦ ꯄꯨꯛ ꯊꯟꯀꯠꯂꯒ ꯇꯧꯔꯛꯄꯗꯨꯗꯤ ꯂꯦꯡꯅꯤꯡ ꯁꯥꯅꯤꯡꯗꯦ ꯍꯦꯟꯅ ꯋꯥꯏꯑꯕ ꯑꯗꯨꯅ ꯑꯗꯩ ꯆꯥꯛ ꯍꯦꯛ ꯇꯣꯛꯄꯒ ꯇꯨꯝꯕꯁꯤꯁꯨ ꯑꯃꯨꯛ ꯐꯕ ꯅꯠꯇꯦꯗꯅꯀꯣ ꯑꯗꯨꯁꯨ ꯑꯃꯨꯛ ꯇꯨꯝꯖꯜꯂꯤꯅꯤ ꯇꯧꯔꯤꯖꯦ
ꯁꯤ ꯊꯕꯛ ꯁꯨꯕ ꯂꯥꯛ
ꯃꯣꯏ ꯉꯁꯤ ꯅꯨꯡꯗꯤꯜ ꯂꯥꯛꯇꯨꯏ ꯃꯥꯜꯂꯦ ꯉꯔꯥꯡ ꯕꯤꯝ ꯍꯩ ꯍꯩꯔꯝꯃꯕꯅꯦ ꯑꯕꯤꯝ ꯑꯌꯦ ꯃꯈꯥꯒꯤ ꯀꯩꯅꯣꯗꯣ ꯄꯤꯂꯔꯗꯣ ꯍꯩꯔꯝꯃꯕꯅꯦ ꯑꯗꯨꯒ ꯍꯣꯔꯦꯟ ꯃꯇꯦꯛ ꯑꯃꯥ ꯋꯥꯠꯄꯗꯣ ꯍꯣꯔꯦꯟ ꯍꯩꯗꯧ ꯑꯣꯏꯔꯝꯃ‌ꯦ
ꯑꯣꯖ ꯃꯊꯛ ꯀꯤꯃꯨꯛ ꯀꯩꯅ ꯇꯧ ꯍꯧꯔꯗꯣꯏꯕ ꯚꯤꯝ ꯂꯥꯛꯄꯗ‌ꯣ
ꯍꯧꯔꯗꯣꯏꯅꯦ ꯑꯗꯨꯗꯩ ꯎꯝ
ꯑꯗꯨꯝ ꯃꯈꯥ ꯁꯨꯊꯔꯗꯨꯏ ꯅꯠꯇ꯭ꯔꯣ ꯁꯨꯊꯕꯗꯤ
ꯁꯨꯗꯗꯣꯏꯅꯦ ꯄꯩꯁꯥꯖꯤꯒꯤ ꯄꯩꯁꯥꯖꯤꯒꯤ ꯃꯑꯣꯡꯗ ꯌꯦꯡꯉ‌ꯦꯗꯨꯅ ꯃꯅꯤꯡꯒꯤꯖꯤꯅ ꯄꯤꯕꯤꯔꯛꯑꯒꯗꯤ ꯄꯩꯁꯥ ꯗꯨ ꯇꯧꯔꯒ ꯈꯔ ꯍꯥꯞꯈꯤꯒꯦꯅ ꯇꯧꯕꯅꯤ ꯑꯒꯨꯝꯕꯗꯪ ꯁꯠ ꯁꯣꯏꯕꯨꯝ ꯏꯔꯣꯟꯕ ꯃꯥꯜꯂꯦ
ꯑꯣꯐ
ꯎꯝ ꯑꯁ ꯍꯥꯎꯅꯤꯌꯦ ꯅꯍꯥꯟꯒꯤ ꯎꯇꯤ ꯊꯣꯡꯕꯗꯣ ꯌꯥꯝ ꯍꯥꯎꯋꯦ ꯑꯗꯨ ꯃꯣꯏꯅꯅꯦ ꯀꯥꯗꯟꯗꯤ ꯎꯝ ꯑꯣ ꯑꯩꯈꯣꯏꯗꯤ ꯃꯣꯏꯗꯤ ꯈꯔꯤ ꯃꯣꯏꯗꯤ ꯈꯔꯤ ꯌꯥꯛꯑꯒꯅ ꯃꯣꯏꯗꯤ ꯍꯥꯎꯋꯦꯕ ꯑꯩꯗꯤ ꯆꯥꯅꯤꯡꯗꯦꯕ ꯈꯔꯤ ꯌꯥꯛꯄꯗꯣ
ꯉꯍꯥꯟꯒꯤ ꯈꯔꯤ ꯑꯗꯨꯒꯨꯝꯕꯗꯨ ꯆꯞ ꯆꯥꯏꯕ ꯌꯥꯛꯇꯕꯗꯨꯅ ꯍꯥꯎꯋꯦꯕ ꯑꯩꯗꯤ ꯈꯔꯤ ꯌꯥꯛꯑꯒ ꯍꯥꯎꯋꯦ ꯍꯥꯏꯕ ꯀꯥꯡꯒꯨ ꯑꯝꯖꯨ ꯂꯩꯔꯤ ꯑꯩ ꯆꯥꯅꯤꯡꯗꯦꯕ ꯅꯤꯄꯥꯟ ꯍꯥꯏꯕꯗꯣ ꯅꯤꯄꯟꯅꯤꯀꯣ ꯊꯃꯝꯃꯦ ꯎꯝ ꯎꯝ ꯎꯝ
ꯀꯅꯥꯟ ꯊꯣꯡꯉꯤꯅꯣ
ꯏꯟꯗꯣꯝꯆꯥꯥ ꯚꯨꯃꯤꯀꯥꯅ ꯉꯍꯥꯛ ꯀꯩꯅꯣꯅ ꯗꯟꯕ‌ꯦꯝꯅ ꯎꯇꯤ ꯊꯣꯡꯉꯤ ꯄꯤꯔꯛꯀꯦꯅ ꯊꯤꯜꯂꯛꯄ
ꯅꯪ ꯆꯥꯏꯔꯗꯤ ꯗꯨꯝ
ꯍꯣꯏ ꯍꯦ ꯂꯥꯁ ꯑꯋꯥꯔ ꯍꯥꯎ ꯏꯆꯦ ꯅꯪ ꯅꯣꯏꯈꯠꯄ꯭ꯔꯥ ꯀꯩꯅꯣꯝ ꯇꯧꯋꯦ ꯍꯟꯗꯛ ꯑꯩꯔ‌ꯣ ꯑꯥꯎ ꯅꯪ ꯀꯔꯝ ꯀꯔꯝ ꯇꯧꯔꯤꯒꯦ ꯑꯩꯔꯣ ꯑꯗꯨꯝ ꯂꯩꯖꯤꯗꯤ ꯑꯩ ꯎꯕꯗ ꯅꯣꯏ ꯌꯥꯝ ꯉꯥꯡꯅꯤꯡꯕꯅ ꯂꯣꯏꯔꯦ ꯑꯩꯁꯦ
ꯇꯥꯗ꯭ꯔꯦ
ꯇꯥꯏꯌꯦ ꯇꯥꯏꯌꯦ
ꯑꯣ ꯄꯠ ꯄꯠ ꯇꯠꯂꯨꯕ ꯅꯦꯠꯋꯛ
ꯎꯝ ꯑꯩ ꯅꯦꯠ ꯑꯣꯟ ꯇꯧꯔ ꯆꯠꯂꯤꯅꯦ
ꯑꯌꯨꯛꯀꯤꯗꯤ ꯀꯩ ꯆꯥꯔꯕ
ꯌꯦꯔꯨꯝ ꯐꯨꯠꯄ ꯂꯣꯏꯔꯦ ꯍꯧꯖꯤꯛ ꯅꯪ ꯋꯥꯔꯤ ꯁꯥ ꯁꯥꯅ ꯎꯝ ꯐꯨꯠꯄ ꯃꯩ ꯃꯨꯠꯊꯠꯂꯝꯃꯒꯅꯦ ꯍꯧꯖꯤꯛ ꯆꯠꯂꯤꯗꯣ ꯑꯩꯅ ꯄꯣꯠ ꯆꯥꯛ ꯄꯥꯏ ꯄꯥꯏꯅ ꯑ ꯉꯔꯥꯡ ꯑꯣꯠ ꯂꯩꯔꯨꯕꯅꯤ ꯏꯕꯨꯡꯉꯣꯒꯤ ꯃꯥꯒꯤ ꯖꯤꯝ ꯆꯠꯄꯒꯤ ꯍꯣꯏ ꯑꯝꯅꯦ ꯑꯣꯠꯑꯝꯅꯦ ꯑꯁ ꯂꯩꯌꯨꯁꯤꯅ ꯒ꯭ꯌꯥꯟꯃ‌ꯦꯟ ꯇꯥꯗꯦ ꯏꯕꯨꯡꯉ‌ꯣ ꯄꯩꯁꯥ ꯌꯥꯎꯔꯤ ꯌꯥꯎꯔꯤꯒꯦꯗꯤ ꯈꯪꯄ‌ꯣꯟꯇꯦ ꯃꯣꯏꯗꯤ ꯂꯩꯌꯨ ꯉꯥꯛꯇꯅꯤ
ꯄꯩꯁꯥ ꯄꯥꯏꯕꯅꯤ ꯅꯥꯅ ꯈꯜꯂꯤ ꯑꯣꯏꯔꯝꯒꯅꯤ ꯅ‌ꯣꯏ ꯃꯅꯤꯡꯒꯤꯅ ꯄꯩꯁꯥ ꯄꯤꯅꯅꯤꯗ‌ꯣ ꯄꯤꯅꯈꯤꯗ꯭ꯔꯕ‌ꯣ
ꯉꯁꯤ ꯊꯥꯕꯅꯦ ꯑꯃꯨꯛ ꯉꯔꯥꯡꯗ ꯑꯔ‌ꯣꯏꯕꯤꯗ ꯑꯩꯅ ꯉꯥꯡꯈ꯭ꯔꯕꯅꯤ ꯅꯥꯇꯩꯕꯨꯇꯩꯩ ꯆꯥꯗ ꯋꯥ ꯃꯌꯥꯝ ꯑꯃ ꯑꯀꯜꯂꯣꯟꯅ ꯋꯥꯔꯤ ꯁꯥꯟꯅꯕ ꯃꯣꯏꯅꯤ ꯀꯥꯀꯥꯂꯣꯟ ꯂ ꯏꯁꯄꯤꯛꯀ ꯊ ꯁꯥꯕ ꯑꯗꯩꯗ ꯑꯩꯅꯣ ꯂꯥꯝꯃꯒ ꯉꯥꯡꯕꯅꯦ ꯍꯇ ꯃꯤꯑꯣꯏꯕꯒꯤ ꯋꯥ ꯉꯥꯡꯗ꯭ꯔꯕꯅꯦ ꯑꯩꯅ ꯉꯔꯥꯡ ꯃꯥ ꯐꯣꯟ ꯍꯟꯆꯟ ꯍꯟꯆꯟ ꯇꯧꯔꯦ ꯑꯩꯉꯣꯟꯗ ꯅ ꯑꯩꯅ ꯁꯨꯡꯄ ꯏꯄꯥꯏꯗꯕ ꯐꯣꯟꯗꯣ ꯑꯗꯨꯗꯒꯤ ꯚꯣꯏꯁ ꯃꯦꯁꯦꯖ ꯑꯃ ꯊꯥꯔꯛꯑꯦ ꯀꯥꯇꯝ ꯐꯣꯟꯗꯅ ꯄꯥꯏꯕꯤꯌꯣ ꯍꯌꯦꯡ ꯇꯧꯗꯧ ꯂꯩꯁꯤꯕꯥꯎ ꯀꯥꯏꯅ ꯇꯧꯔꯒ ꯑꯗꯨꯒ ꯍꯟꯖꯤꯟ ꯍꯟꯖꯤꯟ ꯑꯃꯨꯛꯁꯨ ꯇꯧꯔꯛꯏ ꯐꯣꯟꯁꯦ ꯃꯃꯤꯅ ꯄꯥꯏꯕ ꯃꯃꯤꯅ ꯑꯃꯨꯛ ꯉꯥꯡꯈꯔꯦ
ꯅꯪ ꯁꯤꯕꯗ ꯑꯩꯈꯣꯏ ꯁꯤꯌꯨ ꯍꯥꯏꯕꯅꯤ ꯅꯪ ꯁꯤꯕꯗ ꯑꯩꯈꯣꯏꯁꯨ ꯌꯥꯎꯨ ꯁꯤꯌꯨ ꯍꯥꯏꯕꯅꯤ ꯅꯪꯒꯤ ꯃꯑꯣꯡꯁꯤꯗꯤꯝꯇꯧ ꯑꯗꯨ ꯐꯅꯦ
ꯑꯗꯨꯝ ꯍꯂꯒ ꯂꯥꯛꯑꯦ ꯃꯥꯁꯦ
ꯑꯣ
ꯈꯪꯗꯦꯗ ꯃ ꯋꯥꯔꯤ ꯆꯠ ꯇꯣꯁ
ꯑ
ꯑꯩ ꯍꯧꯖꯤꯛꯀꯤ ꯎ ꯀꯩꯅꯣ ꯇꯧꯔꯤꯗꯨꯣ ꯑꯟꯗꯔꯁꯇꯨꯠꯅ ꯊꯥꯔꯛꯏꯗꯣ ꯀꯩꯒꯤꯅꯣ ꯍꯥꯏꯕ ꯑꯟꯑꯛꯁꯄꯦꯛꯇꯦꯠ ꯏꯔꯔꯅ
ꯁꯃ ꯂꯀꯦ
ꯎꯝ
ꯍꯥꯡꯗꯤ ꯍꯥꯡꯈꯤꯕꯅꯦ ꯃꯣꯏ ꯁꯝꯍꯜꯂꯛꯦ
ꯎꯝ ꯑꯗ ꯑꯩꯉꯣꯟꯗꯒꯤ ꯇꯧꯕꯁꯨ ꯌꯥꯗ꯭ꯔꯦꯕ ꯑꯗꯣ ꯑꯩꯅ ꯍꯧꯖꯤꯛꯇꯤ ꯑꯩꯅ ꯅꯉꯣꯟꯗ ꯇꯧꯕꯗꯤ ꯌꯥꯗꯦ ꯌꯥꯔꯛꯀꯗꯕꯨꯗꯤ ꯃꯥꯜꯂꯦ
ꯌꯥ
ꯑꯗ ꯑꯩꯅ ꯃꯣꯏ ꯇꯧꯕꯗꯨꯁꯨꯁꯉꯥꯏ ꯌꯥꯗꯦ ꯍꯥꯏꯕ ꯑꯗꯨꯅꯤ ꯑꯩꯗꯤ ꯅꯧꯅ ꯇꯧꯕꯁꯨ ꯑꯃꯨꯛ ꯌꯥꯗ꯭ꯔꯕ꯭ꯔ ꯈꯜꯂꯨꯔꯕꯅꯤ ꯌꯥꯔꯣꯏꯗ꯭ꯔꯅ
ꯏꯌꯥꯏꯗ ꯏꯌꯥꯏꯗ ꯑꯗꯨꯗꯤ ꯃꯥꯏꯗꯣ ꯀꯩꯅꯣ ꯇꯧꯕ ꯍꯥꯏꯗꯤ ꯇꯧꯕ ꯌꯥꯔꯦꯅ ꯍꯥꯏꯗ꯭ꯔꯤꯕꯩꯅꯦꯕ
ꯍꯣꯏ ꯑꯗꯨꯅꯤ ꯅꯍꯥꯟꯁꯨ ꯑꯩꯒꯤꯁꯨ ꯅꯍꯥꯟ ꯅꯨꯃꯤꯠ ꯅꯤꯅꯤ ꯍꯨꯝꯅꯤꯗꯝ ꯆꯪꯈꯤꯦꯗꯥꯏꯅꯦ
ꯆꯪꯕꯅꯤ ꯈꯨꯗꯛꯇ ꯌꯥꯗꯕꯅꯤꯅ ꯃꯣꯏꯗꯤ ꯁꯒ ꯂꯩꯅ ꯑꯩꯉꯣꯟꯗ
ꯑꯩ ꯑꯩꯁꯨꯅꯦꯨꯃ ꯅꯪꯒꯟꯗꯨ ꯍꯨꯃꯥꯡ ꯄꯨꯂꯞꯞ ꯊꯕꯛ ꯑꯃꯨꯛ ꯁꯨꯗ꯭ꯔꯤꯉꯩꯗ ꯑꯃꯨꯅꯦ ꯄꯨꯂꯞ ꯂꯨꯞꯞꯄꯦꯁꯤ ꯏꯔꯨꯖꯕꯩ ꯇꯥꯏꯞꯇ ꯅꯨꯡꯁꯥꯁꯨ ꯑꯃꯨꯛ ꯊꯣꯛꯇꯦꯕ ꯍꯧꯖꯤꯛꯁꯦ ꯑꯣꯝ ꯆꯈ ꯆꯐꯣꯏꯕꯅ ꯎꯝ
ꯍꯣꯏ ꯍꯣꯏ ꯂꯩꯔꯣ ꯂꯩꯔ
ꯎꯝ
ꯎꯝ ꯊꯝꯃꯒꯦꯀꯣ ꯎꯝ ꯎꯝ ꯍ